ꯀꯃꯥꯏ ꯀꯃꯥꯏ ꯌꯥꯔꯛꯏꯅꯣ
ꯈꯪꯗꯦ ꯑꯩꯒꯤꯗꯣ ꯔꯤꯐ꯭ꯔꯦꯁ ꯃꯆꯥ ꯑꯃ ꯇꯧꯋꯦ ꯑꯗꯣ ꯉꯁꯥꯏ ꯇꯥꯛꯁ ꯃꯥꯡꯒꯦ ꯍꯥꯏꯕꯗꯣ ꯑꯗꯨꯗꯤ ꯆꯪꯉꯦ
ꯀꯌꯥ ꯁꯨꯔꯦ
ꯑꯅꯤ ꯈꯛ ꯉꯥꯏꯔꯦ
ꯑꯣ
ꯁꯤꯁꯦ ꯑꯃꯒ ꯊꯥꯗ꯭ꯔꯒꯗꯤ ꯇꯥꯛ ꯆꯝꯈ ꯉꯥꯏꯔꯦ ꯚꯥꯏ
ꯎꯝ ꯑꯗꯨꯗꯤ ꯀꯩꯅꯣꯔꯣꯝꯗ ꯇꯣꯄꯤꯛ ꯔꯣꯝꯗ ꯂꯥꯛꯑꯁꯤꯔꯥ
ꯇꯣꯄꯤꯛꯇ ꯑꯃꯨꯛ ꯂꯥꯛꯑ ꯁꯦ ꯁꯤꯒꯤ ꯍꯣꯠ ꯅꯌꯨꯁꯁꯦ ꯀꯩꯅꯣꯒꯤ ꯒꯤ ꯑꯥ ꯀꯩꯅꯣ ꯑ ꯋꯥ ꯍꯟꯇꯛ ꯋꯥꯔꯜ ꯀꯞꯀꯤ ꯚꯥꯏ ꯀꯩꯅꯣꯒꯤ ꯒ꯭ꯔꯨꯞ ꯒ꯭ꯔꯨꯞ ꯀꯌꯥꯕꯧ ꯂꯩꯒꯦ
ꯒ꯭ꯔꯨꯞ ꯑꯦꯞꯂꯣ ꯍꯟꯗꯛꯇꯤ ꯃꯤ ꯌꯥꯝꯕꯅꯦ
ꯋꯥꯟ ꯍꯥꯟꯅ ꯆꯥꯝꯃꯒ ꯃꯉꯥꯔꯣ ꯁꯨꯃꯥꯏꯅ ꯁꯥꯟꯅꯕꯗꯨꯕꯣ
ꯎ ꯍꯟꯇꯛ ꯃꯦꯁ ꯀꯩꯅꯣ ꯃꯨꯛ ꯁꯥꯟꯅꯅꯤ ꯍ ꯅꯥꯏ ꯁꯚꯦꯟꯇꯤꯟꯗ ꯑꯣꯏꯔ ꯃꯥꯜꯂ ꯑꯣ ꯀꯩꯅꯣ ꯐꯥꯏꯅꯦꯜ ꯇꯥꯕꯗꯣ ꯑꯩꯈꯣꯏ ꯐꯥꯏꯅꯦꯜꯗꯤ ꯐꯔꯛ ꯇꯥꯗꯣꯏꯅꯤ ꯉꯣ ꯎꯝ
ꯎ
ꯑꯩꯗꯤ ꯅꯪꯗꯧ ꯃꯥꯟꯗꯦꯗ ꯍꯥꯏꯖꯤ ꯑꯩ ꯃꯅꯤꯄꯨꯔ ꯌꯧꯕ ꯅꯪꯗꯧ ꯃꯥꯜꯂꯦ
ꯍꯟꯗꯛ ꯊꯥꯒꯤ ꯏꯂꯥꯚꯦꯟꯗꯒꯤ ꯍꯧꯔꯅꯤꯀꯣ ꯑꯁ ꯑꯦꯂꯚꯦꯟ ꯍꯥꯏꯁꯦ ꯑꯣꯄꯦꯅꯤꯡ ꯃꯦꯁꯇ ꯌꯦꯡꯅꯤꯡꯕꯅꯤꯅꯦ ꯑꯩꯗꯤ ꯅꯨꯡꯉꯥꯏꯦ ꯅꯃꯣ ꯏ
ꯑꯣꯞꯅꯤꯡꯗꯣ ꯌꯦꯡꯁꯦ ꯍꯥꯏꯅꯦ ꯑꯩꯁꯨ
ꯄ꯭ꯔꯣꯖꯦꯛꯇꯔ ꯂꯩꯔꯗꯤ ꯑꯩ ꯐꯛꯂꯥꯡꯁꯤꯗ ꯀꯥꯞꯊꯣꯛꯄ ꯆꯞ ꯆꯥꯅ ꯑꯗꯨꯝ ꯇꯥꯅꯦ ꯍꯥꯏꯕ
ꯎꯝ ꯅꯣꯏ ꯕꯥꯗ ꯑꯃ ꯂꯩꯁꯦ ꯍꯥꯌꯨ ꯀꯩꯅꯣ
ꯉꯁꯥꯏ ꯑꯥꯏ ꯑꯣ ꯑꯦꯁ ꯆꯠꯂꯤꯉꯥꯏꯗ ꯂꯩꯔꯝꯗꯧꯅꯤꯨꯅꯦ
ꯑꯁ ꯕꯥꯢ ꯑꯩ ꯀꯩꯅꯣ ꯇꯥꯡꯗꯗꯤ ꯃꯌꯦꯛ ꯁꯦꯡꯗꯧ ꯃꯥꯟꯗꯦꯗ ꯑꯩꯗꯤ
ꯎꯝ ꯍꯣꯏꯗ ꯂꯦꯞꯇꯣꯞꯇ ꯌꯦꯡꯉꯁꯨ ꯌꯥꯏꯗ
ꯌꯥꯕꯨꯗꯤ ꯌꯥꯏ ꯃꯥ ꯀꯩꯅꯣꯒꯤ ꯑ ꯖꯣꯟ ꯀꯤ ꯍꯦꯔꯣ ꯃꯃꯤꯡꯗꯣ ꯀꯩꯕ
ꯀꯥꯎꯒꯔꯦꯅꯦ
ꯐꯅꯦꯛ ꯃꯥꯒꯤ ꯃꯥꯒꯤ ꯇ꯭ꯔꯤꯛꯁꯇꯨ ꯌꯦꯡꯉꯨ ꯃꯦꯇꯔꯤꯛꯁꯇꯨ ꯀꯣꯛ ꯀꯌꯥꯝ ꯂꯩꯈꯠꯀ ꯌꯦꯉꯣ ꯑꯗꯨ ꯐꯤꯂꯝꯗꯣ
ꯑꯗꯨꯁꯨꯃꯅꯤ ꯌꯦꯡꯉꯨꯔꯦ ꯌꯦꯡꯈ꯭ꯔꯦ ꯀ ꯀ ꯀꯩꯅꯣꯒꯤ ꯅꯦꯐꯔꯤ ꯍꯥꯞꯄꯕ
ꯑꯩꯅ ꯄꯤꯛꯁꯨ ꯄꯥꯏꯗ꯭ꯔꯦ ꯇꯤꯄꯤꯤꯗꯨꯨꯁꯨ ꯄꯥꯏꯒꯦ ꯍꯥꯏꯗꯤ ꯍꯥꯞꯄꯝꯒꯅꯤ ꯑꯩꯅ ꯄꯥꯏꯒꯦ ꯍꯥꯏꯕꯨꯗꯤ ꯈ
ꯀꯩꯅꯣ ꯀꯦꯝꯄꯤꯡ ꯆꯠꯅꯗꯤ ꯀꯩꯅꯣꯖꯤ ꯄꯨꯔꯒꯅ ꯍꯥꯟꯅ ꯏꯁꯥꯗ ꯌꯦꯡꯒꯥꯏꯕ ꯌꯥꯅꯤ
ꯇꯦꯝꯄꯤꯡꯗꯨꯕꯨ ꯃꯦꯛꯕꯨꯛ ꯄꯨꯔ ꯀꯅꯥ ꯌꯦꯡꯉꯨꯗꯣꯏ ꯁꯤꯅꯔꯤ ꯌꯦꯡꯉꯨꯖꯦ ꯆꯠꯂ ꯐꯤꯂꯝ ꯌꯦꯡ ꯂꯩ ꯎꯝ
ꯇꯥꯏꯀꯤꯝ ꯇꯧ ꯂꯩꯗꯣꯏꯅꯤ ꯅꯨꯡꯗꯥꯡꯗꯨꯗꯤ ꯀꯔꯤꯒꯗꯧꯔꯤꯒꯦ
ꯑꯗꯨ ꯋꯥꯔꯜꯗ ꯀꯞ ꯍꯧꯔꯅꯤ ꯑꯁ ꯀꯞ ꯃꯅꯨꯡ ꯑꯦꯛꯖꯥꯝ ꯇꯥꯁꯟ ꯅ ꯑꯗꯨꯒꯤ ꯑꯃꯨꯛ ꯈꯟꯕꯗ ꯃꯊꯥ ꯁꯥꯏ
ꯄꯦꯞꯄꯔ ꯃꯔꯤ ꯅꯠꯇꯔ ꯊꯥꯗꯣꯏꯁꯦ ꯑꯩꯈꯣꯏꯒꯤ ꯄꯦꯄꯔ ꯃꯔꯤꯁꯦ ꯇꯨꯌꯦꯞꯇ ꯑꯃ ꯊꯥꯔꯅꯤ ꯋꯥꯟ ꯗꯦ ꯋꯥꯟ ꯗꯦꯔ ꯀꯩꯅꯣ ꯂꯩꯗꯥꯏ
ꯊꯅꯤ ꯐꯠꯇꯤꯟꯗꯕ
ꯎꯝ
ꯑꯗꯨ ꯑꯗꯨꯒꯒ ꯝꯕ
ꯐꯤꯐꯇꯤꯟꯗ ꯑꯃ ꯅꯥꯏꯟꯇꯤꯟꯗ ꯑꯃ
ꯇꯤꯟ ꯅꯃꯁ ꯁꯚꯦꯟꯇꯤꯟꯗ ꯑꯃ ꯅꯥꯏꯟꯇꯤꯟꯗ ꯑꯃ
ꯑꯣ
ꯑꯝ ꯎꯝ ꯎꯝꯝ
ꯁꯤ ꯌꯥꯝꯂꯣ ꯏꯕꯗꯩꯗꯤ ꯂꯣꯏꯔꯦ
ꯁ ꯁꯤ ꯍꯨꯏ ꯈꯣꯡꯅꯔꯛꯑꯅꯤ ꯃꯌꯥ
ꯁꯖꯝ ꯃꯥꯜꯂꯤꯅꯤ ꯑꯣꯏꯣꯏꯗꯤ
ꯑꯩꯨ ꯁꯤꯡꯉ ꯑꯩꯌꯨ ꯚꯥꯏ ꯍꯟꯗꯛꯇ ꯑꯗꯨꯁꯨ ꯄꯥꯗꯤ ꯄꯥꯗꯦ ꯍꯟꯗꯛꯇ
ꯀꯔꯤ ꯄꯥꯗꯣꯏꯅꯣꯁꯨ ꯈꯪꯗꯦ
ꯑꯩ ꯂꯥꯁ ꯑꯋꯥꯗ ꯄꯥꯗꯗ ꯑꯩ ꯍꯟꯗꯛꯇ ꯊꯥꯖꯗꯦ
ꯗꯦꯠ ꯇ꯭ꯋꯦꯟꯇꯤ ꯐꯥꯏꯚꯇ ꯀꯩꯅꯣ ꯊꯣꯛꯂꯛꯑꯅꯤ ꯑꯗꯨꯗꯒꯤ ꯑꯃꯨꯛ ꯈꯔ ꯀꯣꯏꯕ ꯈꯔꯠ
ꯁꯤꯕꯨꯡ ꯊꯂꯛꯑꯅꯤ ꯍꯥꯏꯕ꯭ꯔꯥ
ꯎ ꯑꯗꯒꯤ ꯀꯣꯏꯕ ꯆꯠꯄ ꯈꯔ ꯍꯧꯔꯛꯑꯅꯤ ꯑꯃꯨꯛ
ꯍꯝ
ꯎꯝ ꯑ ꯑꯗꯨ ꯍ ꯆꯒꯁꯤ
ꯀꯩꯅꯣ ꯃꯣꯏꯒꯤꯗꯤ ꯀꯩ ꯀꯩꯅꯣ ꯁꯨꯇꯤ ꯌꯥꯝ ꯐꯪꯉꯤꯅꯦ
ꯎꯝ ꯃꯣꯏ ꯑꯦꯛꯖꯥꯝ ꯂꯣꯏꯕꯩꯅꯤꯗ
ꯎꯝ
ꯃꯥꯥꯏꯗꯤ ꯀꯩ ꯄ꯭ꯂꯥꯅꯤꯡ ꯂꯩꯖꯅ
ꯈꯪꯗꯦ ꯃꯤꯗ ꯏꯕꯣ ꯁꯤꯟꯐꯝꯃꯝ ꯃꯥꯏ ꯊꯣꯛꯐꯝꯝ ꯄꯥꯏꯅꯈ꯭ꯔꯦ
ꯍꯩ ꯍꯩꯇꯕꯗꯨ ꯅ ꯑꯃꯅꯤꯅꯤꯀꯣ
ꯍꯩ ꯍꯩꯇꯕꯗꯨ ꯂꯃꯟ ꯍ ꯍꯥꯏꯅꯤ ꯑꯩꯥꯏ ꯁꯨꯝ ꯍ ꯁꯤ ꯐꯝꯕꯗꯤ ꯁꯤ ꯐꯝ
ꯁꯤꯁꯨ ꯊꯕꯛ ꯃꯈꯜ ꯑꯃꯅꯤ ꯃꯥꯏ ꯀꯟꯁꯤꯁꯇꯦꯟꯁꯤ ꯂꯩꯔꯗꯤ ꯀꯩꯁꯨ ꯂꯩꯕ ꯊꯕꯛ ꯅꯠꯇꯦ ꯁꯤꯗ ꯄꯩꯁꯥ ꯃꯌꯥꯝ ꯆꯥꯃꯦ ꯍꯥꯏꯗ
ꯑꯗꯨꯅꯤ ꯀꯣꯏꯕ ꯈꯔ ꯁꯠ ꯈꯔ ꯀꯩꯅꯣ ꯇꯧ ꯁꯨꯃꯥꯏ ꯁꯨꯝ ꯂꯩꯕꯅꯗꯤ ꯌꯥꯔꯔꯣꯏ ꯐ꯭ꯌꯨꯆꯔ ꯄ꯭ꯂꯥꯅꯤꯡ ꯇꯧꯍꯧꯗ꯭ꯔꯗꯤ ꯈꯜꯂꯦ ꯍꯥꯏꯗꯤ ꯄꯥꯈꯪꯐꯝ ꯍꯥꯏꯗꯣꯛꯅꯔꯛ ꯑꯅꯤꯃꯨꯛ
ꯑꯩꯗꯤ ꯄꯥꯛ ꯍꯥꯏꯗꯣꯛꯇꯧ ꯃꯥꯟꯗꯦ
ꯂꯨꯍꯣꯡ ꯀꯩꯍꯣꯡꯕ ꯍꯥꯏꯅ ꯑꯃꯨꯛ ꯇꯧꯅꯔꯛꯑꯅꯤ ꯑꯗꯨꯗꯒꯤ ꯑꯃꯨꯛ ꯑꯁ ꯃꯊꯥ ꯁꯥꯕ ꯍꯦꯟꯀꯠꯇꯣꯏꯅꯤ
ꯐꯨꯗꯤꯦ ꯍꯥꯏꯔꯛꯏꯅꯦꯚꯩ ꯑꯩꯈꯣꯏꯁꯦ ꯃꯤꯅ ꯉꯍꯥꯡ ꯃꯥꯟꯕꯥꯟꯕꯩ ꯋꯥꯅꯤ
ꯑꯩꯈꯣꯏꯅ ꯃꯥꯟꯖꯕ ꯍꯅꯤ ꯃꯤꯅꯗꯤ ꯍꯅꯨꯔ ꯄꯣ
ꯑ ꯌꯥꯔꯤ ꯑꯦꯕ ꯑꯩ ꯁꯣꯟꯗꯦ ꯥꯏ ꯍꯥꯏ ꯅꯍꯥꯟ ꯀꯣꯂꯥꯗꯒ ꯍꯥꯏꯔꯗꯤ ꯆꯍꯤ ꯀꯌꯥ ꯁꯨꯔꯒꯦ ꯑꯩ ꯀꯣꯟ ꯅꯤꯊꯣꯏ ꯆꯪꯉꯛꯏꯅꯤꯄꯨ ꯍꯥꯏꯔꯒ ꯑꯗꯨꯗꯤ ꯍꯅꯨꯔꯦꯅꯦ ꯀꯧꯒ ꯍꯥꯏꯔꯦ ꯑꯩ ꯁꯣꯝꯗ ꯈꯨꯣꯏꯕ ꯂꯩ ꯕꯖꯥꯔ ꯆꯖ ꯄꯨ ꯆꯄꯣꯠ ꯂꯩ ꯇꯤ ꯁꯧ ꯂꯥꯡꯉꯤ
ꯆꯍꯤꯁꯦ ꯈꯪꯍꯧꯗꯦ ꯍꯥꯏ
ꯎꯝ ꯅ ꯃꯔꯨ ꯑꯣꯏꯅ ꯚꯥꯏ ꯑꯩ ꯆꯍꯤ ꯈꯪꯗ꯭ꯦ ꯀꯦꯔꯦ ꯂꯣꯏꯈꯤꯗꯕ ꯑꯩ ꯁꯨꯛꯀꯪ ꯈꯪꯗ꯭ꯔꯦ ꯍ
ꯑꯩꯁꯨ ꯑꯩꯅ ꯕꯥꯔꯗꯦ ꯇꯧꯈꯠꯂꯛꯏꯁꯦ ꯆꯍꯤ ꯃꯉꯥ ꯇꯔꯨꯗꯤꯤ ꯁꯨꯔꯝꯕꯅꯤ ꯈꯪꯍꯧꯗꯦ
ꯇꯨꯌꯦꯜꯞ ꯂꯣꯏꯈꯤꯕꯗꯒꯤ ꯚꯥꯏ ꯂꯥꯟ ꯑꯃꯨꯛ ꯀꯩ ꯂꯥꯟꯗ ꯆꯍꯤ ꯑꯃ ꯑꯗꯨꯝ ꯒ꯭ꯌꯥꯟ ꯇꯥꯍꯧꯗ꯭ꯔꯦꯅꯦꯀꯣ ꯑꯇꯩ ꯇ꯭ꯋꯦꯟꯇ ꯊꯔꯤ ꯇ꯭ꯋꯦꯟꯇꯤ ꯐꯣꯔ ꯖꯤ ꯑꯗꯨ ꯆꯍꯤꯗꯨꯝꯗꯅ ꯃꯔꯨꯑꯣꯏ ꯑꯣꯏꯅ ꯒ꯭ꯌꯥꯟ ꯁꯨꯀ ꯇꯥꯍꯧꯗ꯭ꯔꯦꯕ ꯗꯩꯗꯤ ꯇ꯭ꯋꯦꯟꯇꯤ ꯄꯨꯗꯤ ꯥꯡ ꯈꯒꯂꯦ ꯚꯥꯏ ꯃꯇꯝꯁꯦ ꯌꯥꯔꯛꯇ꯭ꯔꯦꯅ ꯈꯤꯇꯪ ꯈꯤꯇꯪ ꯈꯤꯇꯪ ꯍꯣꯠꯅꯕ ꯂꯩꯗꯤ ꯇ꯭ꯋꯦꯟꯇꯤ ꯐꯥꯏꯚ ꯇ꯭ꯋꯦꯟꯇꯤ ꯁꯤꯛꯁ ꯌꯧꯔꯛꯏꯁꯤꯅꯤꯚꯩ ꯌꯥꯔꯃꯤꯟ ꯇꯥ ꯑꯣꯖꯥ
ꯀꯍꯦ ꯂꯣꯏꯗ ꯗꯤ ꯑꯩꯗꯤ ꯆꯍꯤ ꯈꯪꯍꯧꯗ꯭ꯔꯦ
ꯑꯩꯗꯤ ꯏꯂꯚꯦꯟ ꯇꯨꯌꯦꯞꯇꯨꯗꯤ ꯈꯔ ꯋꯥꯔꯛꯏꯌꯦ
ꯀꯣꯔꯣꯅꯥ ꯅꯨꯡꯂꯣꯅꯥꯅꯪ ꯑꯃꯨꯛ ꯇꯧꯔꯦ ꯎ
ꯍꯝ
ꯑꯗꯨꯗꯨ ꯌꯥꯝꯃꯦ ꯑꯗꯨꯝ ꯇꯥꯍꯧꯗ꯭ꯔꯤꯅ ꯇꯧꯍꯧꯔꯤ ꯑꯗꯨ ꯑꯗꯨ ꯂꯣꯏꯔꯛꯄ ꯍ ꯆꯍꯤꯁꯦ ꯑꯥ ꯌꯧ ꯂꯩꯔꯝꯃꯦ
ꯏꯟꯗꯤ ꯊꯥꯗꯣꯏꯅꯦ ꯃꯣꯒ ꯕꯥꯏ ꯑꯩ ꯑꯦꯁ ꯕꯥ ꯅꯦꯠ ꯍꯥꯡꯇꯣꯔꯛꯄꯗ ꯑꯦꯁ ꯕꯥꯔ ꯍꯦꯜꯂꯝꯃꯤꯅ ꯑꯩ ꯀꯌꯥꯝ ꯈꯣꯏꯗꯧ ꯆꯥꯎꯒꯠꯂꯤꯕ
ꯑꯗꯨ ꯃꯇꯝꯗꯨꯗꯗꯤ ꯕ꯭ꯔꯣꯗꯕꯦꯟꯒꯁꯤ ꯀꯩꯅꯣ ꯈꯪꯖ ꯄꯨꯟꯇꯤꯗ
ꯎꯝ ꯑꯄꯥꯥꯎ ꯀꯩꯗꯧꯕꯤꯅꯣꯕ ꯎꯝ
ꯅꯪ ꯍꯣꯔꯦꯟ ꯕꯣꯠ ꯌꯦꯡ ꯆꯠꯁꯦ ꯍꯥꯏꯔꯣ
ꯍꯣꯔꯦꯝꯕꯣꯟ ꯌꯦꯡꯕ ꯆꯠꯇꯣꯏ ꯆꯠꯄꯁꯦ ꯈꯪꯗꯦꯅꯦ
ꯄꯨꯡ ꯑꯅꯤꯗꯅꯦ ꯗ
ꯎꯉꯅꯤ
ꯅꯍꯥꯛ ꯆꯠꯂꯨꯕꯗꯤ ꯑꯩ ꯈꯪꯗꯦ ꯁꯨ ꯁꯥꯒꯗ꯭ꯔ ꯅ ꯑꯅꯤꯗꯤ ꯇꯥ ꯇꯥꯗꯣꯔꯦꯕ
ꯎꯣꯅꯤꯅ
ꯈꯨ ꯑꯅꯟꯅꯤ ꯃꯣꯣꯟ ꯄꯨ ꯃꯍꯔꯗ ꯌꯛꯇ ꯕꯣꯟꯗꯣ ꯐꯖ ꯑꯗꯨꯝ ꯌꯦꯡꯅꯤꯡꯉꯤ ꯇꯔ
ꯅꯣꯡ ꯨꯋꯥ ꯐꯖꯠ ꯌꯥ
ꯎꯝ ꯎꯝ
ꯃꯣꯏꯗ ꯄ꯭ꯔꯥꯏꯖ ꯀꯌꯥ ꯑꯣꯏꯖꯥꯠꯅꯣ
ꯄ꯭ꯔꯥꯏꯖ ꯀꯌꯥ ꯑꯣꯏꯖꯥꯠꯅꯣ ꯈꯪꯕ
ꯂꯩ
ꯑꯣ ꯊ ꯂꯝ ꯑꯃ
ꯑꯩꯈꯣꯏ ꯀꯥꯡꯕꯨꯨꯁ ꯚꯥꯏ ꯑꯣꯛ ꯍꯣꯡꯉꯉꯥꯏ ꯑꯣꯛ ꯑꯃ ꯆꯥꯅ ꯊꯣꯛꯣꯛꯁꯤꯔꯥ
ꯎꯝ
ꯑꯣꯛ ꯍꯣꯡꯉ ꯀꯥꯟꯁꯤ ꯑꯣꯛ ꯑꯃ ꯆꯥꯅ ꯇꯣꯛꯁꯤꯔꯣ
ꯌꯥꯕꯖꯥꯠꯅꯤ ꯆꯥꯛꯁꯨ ꯆꯥꯅꯗꯧ ꯀꯨꯏꯔꯦ
ꯁꯨꯡꯆꯥ ꯃꯨ ꯆꯥꯟꯅꯗꯦꯅꯦ
ꯃꯤꯒꯤ ꯕꯥ ꯃꯤꯒꯤ ꯕꯥꯔꯗꯦꯒꯨꯝꯕ
ꯀꯦꯕꯒꯤ ꯕꯥꯔꯗꯦꯒꯤ ꯆꯥꯛ ꯆꯥꯔꯨꯕꯗꯨꯗꯒꯤ ꯀꯅꯥ ꯀꯅꯥ ꯆꯥꯛ ꯆꯥꯅꯒꯦ ꯑꯝꯇ ꯄꯥꯎ ꯅꯥꯕꯦꯝꯕꯔꯗꯅꯤꯅꯦ ꯀꯦꯡꯕ ꯕꯥꯔꯗꯦꯗꯣ
ꯆꯥꯗꯦ
ꯑꯗꯨꯗꯩꯩ ꯑꯃꯨꯛ ꯀꯅꯥ ꯀꯅꯥꯕꯨ ꯍꯥꯏ ꯑꯩ ꯍꯟꯗꯛꯇꯤ ꯌꯥꯝꯕ ꯍꯥꯏꯔꯣꯏꯗ ꯕꯥꯏ꯫
ꯍꯥꯏ
ꯑꯩꯈꯣꯏ ꯃꯉꯥꯅꯦ ꯑꯗꯨꯒ ꯑꯗꯨꯝꯒ ꯑꯩꯈꯣꯏ ꯇꯔꯨꯛ ꯑꯗꯨꯒ ꯉꯥꯏꯕꯤꯇꯣꯟꯗ ꯑꯩꯈꯣꯏ ꯇꯔꯦꯠ ꯁꯤꯗꯪ ꯇꯧꯔꯒ ꯂꯣꯏꯁꯤꯜꯂꯅꯤ